ꯑ ꯇꯥꯕ꯭ꯔꯣ ꯍꯣꯏ ꯍꯣꯏ
ꯇꯥꯔꯦ ꯀꯩꯗꯧꯔꯤꯅꯣ
ꯑꯁ ꯑ ꯁꯤ ꯀꯦꯕ ꯂꯥꯛꯂ꯭ꯔꯒ ꯑꯩꯗꯣ ꯃꯥꯏꯗꯣ ꯆꯥꯝꯊꯣꯛ ꯆꯛꯇꯕꯤꯗ ꯌꯨꯝ ꯆꯪꯈꯤ ꯃꯣꯏ ꯑꯅꯤꯗꯣ ꯌꯦꯡꯂꯒ ꯑꯗꯨꯝ ꯅꯣꯛꯂꯒ ꯂꯥꯛꯌꯦꯦ
ꯃꯣ ꯃꯥꯜꯂꯅꯪꯁꯦ
ꯃꯥꯒꯦꯁꯨꯣ ꯅ ꯑꯗꯣ ꯑꯩ ꯂꯥꯛꯄ ꯃꯇꯝꯗ ꯑꯩ ꯀꯩꯅꯥꯒꯤ ꯇ꯭ꯔꯥꯏ ꯇꯧꯒꯦꯀꯣ ꯍꯥꯏꯕ ꯗꯣꯃ ꯁꯣ ꯇꯝ ꯅ ꯑꯩꯅ ꯍꯣꯏ ꯍꯣꯏ ꯍꯥꯏꯕꯒꯤ ꯁꯦꯝꯕ ꯍꯧꯔꯦ ꯑꯣ ꯑ ꯅꯪꯗ ꯑꯦꯦꯕꯤ ꯃꯦꯀꯞꯁꯦ ꯄꯥꯛ ꯑꯔꯣꯏꯗꯨ ꯑꯣꯏꯔꯁꯨ ꯑꯩ ꯇꯝꯕꯅꯤꯅ ꯁꯦꯝꯈ꯭ꯔꯒꯦꯀꯣ ꯍꯥꯏꯕ
ꯍꯣꯏ
ꯑꯩꯅꯁꯨ ꯁꯦꯝꯃꯣ ꯁꯦꯝꯃꯣ ꯍꯥꯏꯕꯒꯤ ꯍꯦꯕꯤ ꯃꯦꯀꯞꯁꯤꯅ ꯉꯣꯟꯅ ꯆꯠꯅꯗ꯭ꯔꯦ ꯍꯥꯏꯌꯦ ꯃꯥꯁꯨ
ꯍꯣꯏ ꯑꯗꯣ ꯃꯁꯝ ꯁꯥꯡꯕꯤꯁꯨ ꯇꯥꯎꯕ꯭ꯔꯣ
ꯑꯥ ꯉꯔꯥꯡꯗ ꯇꯥꯎꯑꯦ ꯍꯥꯏꯌꯦ
ꯉꯁꯤꯗꯤ ꯇꯥꯎꯗ꯭ꯔꯦ
ꯇꯧꯗꯦ ꯍꯣꯏ ꯑꯩꯁꯨ ꯃꯣꯏ ꯌꯨꯝꯗ ꯂꯥꯛꯄꯗꯣ ꯈꯔ ꯊꯦꯡꯅ ꯂꯥꯛꯄ ꯑꯗꯨꯒꯤ
ꯎꯝ ꯑꯩꯁꯨ ꯇꯧꯅꯤꯡꯉꯦ
ꯃꯥꯗꯣ ꯎꯝ ꯑꯗꯨꯝ ꯇꯝꯕꯅꯤꯅꯀꯣ ꯃꯥ ꯃꯤ ꯂꯩꯇꯕꯒꯤꯅꯦꯕ ꯈꯟꯗꯦ ꯑꯗꯨꯝ ꯀꯦꯕꯅꯦ ꯑꯗꯨ ꯅꯨꯄꯥꯗꯣ ꯃꯣꯏ ꯂꯩꯃꯤꯟꯅ ꯍꯣꯏ ꯃꯣꯏ ꯂꯩꯃꯤꯟꯅꯕ ꯃꯤꯁꯤꯡꯗꯣ
ꯍꯣꯏ
ꯀꯔꯤ ꯍꯥꯏꯁꯤꯔꯥ ꯑꯥ ꯅꯨꯄꯤꯗꯣ ꯑꯅꯤ ꯈꯛꯇꯅꯤꯅ ꯃꯁꯝ ꯁꯦꯡꯕꯤꯗꯤ ꯑꯗꯨꯝ ꯑꯗꯤ ꯑꯁꯤꯒꯨꯝꯕꯗ ꯄꯥꯛ ꯇꯥꯅꯤꯡꯗꯦꯅ ꯑꯗꯨ ꯑꯣꯏꯔꯁꯨ ꯃꯤꯅꯤꯠꯗꯣ ꯐꯣꯔꯇꯤ ꯐꯤꯐꯇꯤꯒꯨꯝꯕ ꯆꯪꯉꯦꯕ ꯁꯤ ꯀꯦꯕꯗ ꯑꯗꯨꯒꯤ ꯃꯤꯁꯤꯡꯁꯨ ꯇꯟꯕ ꯃꯥꯜꯂꯦ ꯑꯗꯨꯒꯤ ꯃꯔꯛ ꯃꯔꯛꯇ ꯑꯩꯉꯣꯟꯗꯁꯨ ꯀꯥꯎꯕꯅꯦ
ꯍꯣꯏ ꯑꯩꯁꯨ ꯇꯧꯅꯤꯡꯉꯦ ꯑꯩꯈꯣꯏ ꯅꯥꯛꯑꯗꯤꯀꯣ ꯌꯦꯡꯅꯤꯡꯉꯦ ꯈꯣꯏ ꯀꯦꯕꯗꯣ ꯈꯣꯏꯒꯤ ꯁꯥ
ꯇꯝꯕ ꯃꯇꯝꯗ ꯑꯩꯈꯣꯏ ꯑꯗꯨꯝ ꯇꯝꯕ ꯌꯥꯏꯌꯦꯕ ꯃꯥꯁꯨ ꯑꯗꯨꯝ ꯃꯤꯒ ꯁꯦꯝꯅꯤꯡꯕꯅꯦꯕ
ꯍꯣꯏ
ꯑꯩ ꯂꯥꯛꯑꯣ ꯊꯦꯡꯅ ꯂꯥꯛꯄꯒꯤ ꯃꯥꯗꯣ ꯃꯊꯟꯗ ꯑꯗꯨꯝ ꯀꯦꯔꯒ ꯂꯩꯌꯦ
ꯍꯣꯢ
ꯌꯦꯡꯅꯤꯡꯉꯦ ꯑꯩꯁꯨ ꯏꯁꯥꯅ
ꯑꯩꯅ ꯈꯔ ꯊꯨꯑꯣ ꯊꯨꯑꯣ ꯊꯨꯑꯣ ꯍꯥꯏꯕꯒꯤ ꯍꯧꯖꯤꯛꯁꯨ ꯐꯖꯅꯗꯤ ꯂꯣꯏꯁꯤꯟꯗꯕꯤꯗ ꯆꯠꯄꯅꯤ
ꯍꯣꯏ
ꯈꯣꯡꯗꯣ ꯑꯩꯩꯗꯣ ꯀꯨꯝꯅꯤꯉꯥꯏꯗꯣ ꯇꯟꯕ ꯑꯗꯨꯒꯤ
ꯑꯣꯏ
ꯑꯁꯤ ꯅꯣꯏ ꯑꯅꯤ ꯋꯥꯔꯤ ꯁꯥꯥꯟꯅꯕ ꯅꯨꯄꯥꯗꯣ ꯑꯩꯗꯤ ꯀꯣꯜ ꯄꯤꯛ ꯇꯧꯗꯦꯅꯦ
ꯍꯧꯖꯤꯛꯂꯣ
ꯍꯣꯏ
ꯑꯣ ꯃꯥ ꯉꯁꯥꯏ ꯑꯩꯅ ꯗꯥꯏꯐꯔꯥꯗꯁꯨ ꯄꯥꯛ ꯑ ꯔꯤꯄ꯭ꯂꯥꯏꯒ ꯇꯧꯗꯦꯅꯦ
ꯑꯅꯧꯕ ꯂꯩꯌꯦ ꯑꯩ ꯀꯣꯜ ꯇꯧꯔꯛꯀꯦ ꯍꯥꯏꯕ ꯃꯇꯝꯗ ꯑꯩ ꯁꯪꯗꯦ ꯍꯥꯏꯕꯤꯕ ꯑꯩꯁꯨ
ꯍꯣꯏ ꯃꯥ ꯀꯣꯏꯕ ꯆꯠꯄꯒꯦꯔ ꯈꯪꯗ꯭ꯔꯦ
ꯌꯨꯝꯗ ꯂꯩꯌꯦ
ꯌꯨꯝꯗ ꯂꯩꯌꯦ ꯑꯗꯨ ꯀꯔꯤ ꯇꯧꯔꯖꯥꯠꯂ ꯃꯥꯁꯦ
ꯈꯪꯗꯦ ꯆꯄꯜ ꯑꯅꯤ ꯃꯄꯥꯟꯗ ꯂꯩꯌꯦ ꯃꯣꯏ ꯋꯥꯔꯤꯒꯨꯝꯕ ꯅꯨꯡꯉꯥꯏꯕꯒꯤꯔ ꯈꯪꯗꯦ ꯅꯠꯇꯦ ꯅꯨꯄꯤꯒꯤ ꯅꯠꯇꯦ ꯑꯣ ꯃꯣꯏ ꯑꯍꯨꯝꯒꯤ ꯃꯣꯏ ꯆꯛꯄꯥꯎꯗꯣ ꯐꯪꯉꯦꯅ ꯅꯨꯄꯤꯒꯤꯔꯥ ꯅꯨꯄꯥꯒꯤꯔꯥꯗꯣ
ꯑꯗꯣ ꯉꯁꯥꯏꯁꯨ ꯉꯁꯥꯏꯗꯤ ꯑꯩꯅ ꯇꯧꯔꯛꯀꯦ ꯍꯥꯏꯔ ꯀꯥꯟꯗ ꯑꯗꯨꯝ ꯀꯨꯏꯕꯒꯤ ꯇꯨꯝ ꯃꯦꯁꯦꯖꯀ ꯊꯥꯔꯒ ꯊꯥꯔꯒ ꯀꯣ ꯃꯥꯗꯤ ꯑꯩꯈꯣꯏꯒꯤ ꯕꯦꯅꯨ ꯄꯥꯏꯕꯤꯅꯅꯤꯅ ꯑꯗꯨꯅꯦ ꯈꯟꯕ ꯃꯥꯜꯂꯦ ꯃꯥꯗꯤ
ꯑꯣ
ꯍꯧꯖꯤꯛ ꯇꯧꯔꯛꯇ꯭ꯔꯗꯤ ꯌꯥꯔꯣꯏ ꯌꯥꯔꯣꯏ ꯍꯥꯏꯅ ꯀꯣ
ꯑꯁ ꯈꯥꯡꯈ꯭ꯔꯀꯥꯟꯗ ꯃꯥꯁꯦ ꯑꯗꯨꯝ ꯋꯥ ꯉꯥꯡꯕꯒ ꯉꯥꯡ ꯉꯁꯥꯏꯗꯤ ꯇꯨꯝ ꯌꯥꯝ ꯉꯥꯡꯔꯀꯥꯟꯗ ꯇꯣꯡꯉꯥꯜꯂꯤ ꯑꯗꯩ ꯍꯥꯏꯔꯀꯥꯟꯗ ꯑꯃꯨꯛ ꯀꯔꯤ ꯍꯥꯏꯁꯤꯔꯥ ꯇꯣꯛꯈ꯭ꯔꯕꯗꯣ ꯅꯣꯛꯅꯤꯡꯕꯅꯦ ꯑꯩꯗꯤ ꯃꯥꯒꯤ ꯃꯑꯣꯡ ꯍꯣꯏ꯫
ꯅꯪ ꯅꯪꯉꯣꯟꯗꯗꯤ ꯈꯔ ꯏꯀꯥꯢꯕ ꯃꯥꯜꯂꯦ ꯃꯥꯗꯣ꯫
ꯀꯥꯏꯕ ꯃꯥꯅ ꯑꯗꯨ ꯌꯥꯝ ꯅꯣꯛꯅꯤꯡꯉꯦ꯫
ꯆꯥꯛ ꯆꯥꯗ꯭ꯔꯤꯌꯦ꯫
ꯆꯥꯅꯤꯡꯗꯕꯣ꯫
ꯆꯥꯒꯦ ꯍꯧꯖꯤꯛꯇꯤ ꯈꯔ ꯂꯥꯝꯕꯗꯤ ꯍꯧꯔꯦ꯫
ꯑꯩꯈꯣꯏꯒꯤ ꯐꯣꯇꯣ ꯃꯌꯥꯝꯗꯣ ꯉꯁꯤꯗꯤ ꯑꯔꯤꯕ ꯃꯤ ꯑꯣꯏꯌꯦ꯫
ꯐꯖꯗꯦ꯫ ꯚꯤꯗꯤꯑꯣꯗꯁꯨ ꯐꯣꯟ ꯇꯝꯕ ꯃꯑꯣꯡꯗꯣ ꯐꯖꯗꯦ꯫
ꯍꯣꯏ ꯇꯧꯔꯝꯒꯅꯤ꯫ ꯉꯁꯤꯗꯤ ꯐ꯭ꯂꯣꯞ ꯉꯁꯥꯏꯒꯤ ꯇꯦꯟꯁꯟꯁꯤꯗꯤ ꯑꯥ ꯌꯥꯎꯈ꯭ꯔꯦ ꯍꯣꯏ꯫
ꯌꯥꯝ ꯅꯣꯛꯅꯤꯡꯉꯦꯀꯣ ꯉꯁꯤꯁꯦ꯫
ꯑꯁ ꯐꯥꯔꯁꯇꯗꯤ ꯑꯩꯒꯤ ꯀꯣꯟꯅꯔꯔꯣꯏꯔꯅ ꯑꯩ ꯈꯟꯕꯒꯤꯅꯤꯗ꯫ ꯂꯦꯝꯃ꯭ꯔꯒ ꯂꯩꯌꯦ ꯑꯩꯗꯣ ꯆꯥꯝꯃ ꯈꯛꯇ ꯂꯩꯕ꯭ꯔꯥꯅ ꯈꯟꯕ꯫ ꯄꯨꯔꯥ ꯂꯦꯝꯅ ꯂꯩꯕ ꯑꯣꯏꯔꯝꯅꯤ ꯑꯩꯒꯤꯗꯨ ꯑꯩ ꯆꯦꯛ ꯇꯥꯎꯕ ꯃꯇꯝ ꯇꯝꯗ ꯆꯥꯝꯃꯉꯥ ꯈꯛꯇ ꯎꯕ ꯑꯩꯒꯤ
ꯑꫭ ꯑꯩꯗꯤ ꯑꯩꯅ ꯈꯣꯡꯉꯨꯞꯇꯣ ꯑꯁ ꯈꯣꯡꯉꯨꯞꯇꯣ ꯈꯔ ꯇꯥꯔꯗꯤ ꯈꯔ ꯐꯒꯗꯕ
ꯎꯝ ꯀꯤ ꯌꯥꯒꯤꯔꯥ ꯂꯤꯁꯤꯡ ꯑꯅꯤꯒ ꯆꯥꯇꯔꯦꯠꯇ
ꯍꯣꯏ ꯇꯥꯡꯕꯨꯗꯤ ꯇꯥꯡꯉꯤꯀꯣ
ꯍꯣꯏ
ꯑꯗꯨ ꯑꯣꯏꯔꯁꯨ ꯌꯥꯔꯦꯗ
ꯍꯣꯏ ꯑꯇꯣꯞ ꯑꯗꯣ ꯂꯧꯔꯁꯨ ꯗꯤꯂꯤꯚꯔꯤꯒꯨꯝꯕ ꯑꯗꯨꯝ ꯂꯧꯔꯦ ꯑꯗꯨꯒ ꯁꯥꯏꯖꯇꯁꯨ ꯄꯨꯡ ꯑꯗꯨꯝ
ꯍꯣꯍꫭꯏ
ꯀꯩ ꯍꯥꯏꯁꯤꯔ ꯑꯩꯈꯣꯏꯅ ꯌꯦꯡꯂꯡꯒ ꯁꯦ ꯏꯃꯥꯟꯅꯕꯤ ꯃꯁꯝ ꯍꯦꯟꯕꯤꯗꯨ ꯃꯁꯛ ꯑꯃꯨꯛ ꯍꯥꯏꯔꯛꯑꯦ ꯑꯩꯉꯣꯟꯗ ꯑꯁꯤ ꯍꯣꯏ ꯈꯨꯨꯟꯗꯁꯨ ꯂꯩꯌꯦ ꯍꯥꯏꯌꯦ ꯑꯗꯣ ꯇꯨꯅ ꯐꯣꯔ ꯁꯥꯏꯇꫭ ꯐꯣꯔꯗꯒꯤ ꯍꯧꯋꯦ ꯍꯥꯏꯌꯦ
ꯍꯣꯏ ꯍꯣꯏ ꯍꯥꯏꯔꯛꯑꯦ
ꯑꯗꯣ ꯑꯩꯅ ꯉꯁꯤ ꯑꯅꯧꯕ ꯂꯥꯎ ꯇꯔꯦ ꯃꯥꯁꯨ ꯍꯥꯏꯕ ꯑꯣ ꯑꯣ ꯐꯥꯔꯦ ꯑꯗꯨꯗꯤꯅ ꯍꯥꯏꯌꯦ ꯃꯥꯁꯨ
ꯎꯝ ꯍꯥꯏꯕꯗꯤ ꯎꯝ ꯄꯩꯁꯥ ꯂꯥꯏꯔꯁꯨ ꯑꯗꯨꯝ ꯆꯥꯒꯅꯤꯗꯅ ꯑ ꯀꯔꯤ ꯍꯥꯏꯁꯤꯔ ꯑꯩꯈꯣꯏ ꯏꯁꯥꯗ ꯐꯠꯇꯕ ꯃꯌꯥꯝꯗꯣ
ꯎꯝ
ꯄꯣꯠ ꯑ ꯑꯆꯥꯄꯣꯠ ꯃꯌꯥꯝ ꯆꯥꯕ ꯁꯔꯨꯛꯇ ꯁꯨꯃꯥꯏꯅ ꯂꯥꯏꯕꯅ ꯐꯥꯔꯦ ꯑꯩꯗꯤ ꯑꯃꯨꯛ ꯀ ꯑꯗꯨꯝ ꯈꯟꯕꯅꯦ ꯑꯩꯉꯣꯟꯗ ꯂꯥꯏꯔꯗꯤ ꯑꯆꯥꯄꯣꯠ ꯑꯗꯨꯝ ꯆꯥꯔꯅꯤ ꯑꯗꯨꯒꯤ
ꯑꯗꯨꯅꯦ ꯄꯩꯁꯥ ꯀꯔꯤ ꯍꯥꯏꯁꯤꯔ ꯀꯨꯟ ꯀꯨꯟꯊ꯭ꯔꯥꯒꯤ ꯑꯗꯨꯝ ꯆꯥꯏꯌꯦꯅ ꯅꯨꯃꯤꯠꯇ ꯑꯗꯣ
ꯑꯩꯈꯣꯏꯒꯤ ꯏꯁꯥꯗꯗꯤ ꯐꯥꯠꯇꯤ ꯐꯠꯗꯦꯗꯅ ꯑꯗꯨꯗꯣ
ꯑꯗꯨꯅꯦ ꯍꯣꯏ
ꯑꯗꯨꯝ ꯈꯟꯕꯅꯦ ꯑꯁꯗꯨꯅ ꯌꯥꯔꯦꯗꯤ ꯑꯁꯤ ꯂꯥꯏꯔꯗꯤ ꯑꯆꯥꯄꫭꯠꯀ ꯑꯗꯨꯝ ꯆꯥꯔꯅꯤ ꯆꯥꯗꯕ ꯁꯔꯨꯛꯇꯤ ꯁꯨꯃꯥꯏꯅ ꯇꯥꯎꯕꯅ
ꯌꯨꯝꯗ ꯂꯩꯔꯗꯤ ꯑꯗꯨꯝ ꯑꯆꯥꯄꯣꯠꯁꯨ ꯆꯥꯅꯤꯡꯕꯅꯦ ꯃꯄꯥꯟꯒꯨꯝꯕ ꯊꯣꯛ ꯑꯗꯨ ꯍꯣꯏ ꯈꯔ ꯄꯩꯁꯥ ꯄꯥꯏꯕꯗꯣ
ꯍꯣꯏ ꯑꯗꯨꯒ ꯈꯪꯗꯦ ꯎꯝ ꯑꯁꯤ ꯑꯁꯤ ꯄꯩꯁꯥ ꯂꯩꯕꯁꯦ ꯑꯆꯥꯄꫭꯠꯕꯨꯗꯤ ꯆꯥꯕꯨꯗꯤ ꯆꯥꯗꯦꯀꯣ ꯍꯧꯖꯤꯛꯇꯤ ꯍꯥꯏꯕꯗꯤ ꯍꯧꯖꯤꯛ ꯑꯗꯨ ꯐꯪꯕꯗꯣ ꯑꯃꯨꯛꯀ ꯍꯥꯏꯕꯗꯤ ꯈꯣꯡꯉꯨꯞ ꯈꯣꯏꯗꯤ ꯑꯅꯤ ꯂꯥꯎꯔꯛꯄꯅꯤꯅ ꯄꯩꯁꯥ ꯂꯩꯔꯝꯗ꯭ꯔꯦ ꯑꯩꯈꯣꯏ ꯑꯅꯤꯒꯤꯗꯤꯀꯣ ꯑꯩꯒꯤ ꯏꯅꯥꯎꯅꯨꯄꯥꯁꯨ ꯂꯩꯕꯤꯔꯛꯑꯦ ꯍꯣꯏ ꯍꯣꯏ ꯑꯗꯨꯅꯤ ꯂꯤꯁꯤꯡ ꯃꯪꯉꯥꯒ ꯍꯦꯜꯂꯦꯗꯅ ꯑꯩꯈꯣꯏ ꯑꯅꯤ ꯂꯥꯎꯕꯗꯣ
ꯑꯁ ꯑꯩꯒꯤ ꯏꯅꯥꯎꯅꯨꯄꯥꯗꯨꯁꯨ ꯌꯥꯝ ꯄꯥꯝꯒꯅꯤ ꯏꯁꯄꯣꯠꯁ ꯁꯨꯁꯇꯗꯤ ꯉꯥꯎꯕꯅꯦ ꯃꯥꯁꯨ
ꯍꯣꯏ
ꯏꯁꯄꯣꯔꯠꯁꯇ ꯈꯔ ꯆꯪꯕꯅꯤꯅ ꯃꯥꯁꯨ
ꯏꯅꯥꯎ ꯅꯨꯄꯥꯒ ꯑꯁ ꯑꯁꯤ ꯈꯔ ꯂꯥꯏꯔꯗꯤ ꯑꯃꯨꯛꯀ ꯂꯥꯏꯔꯛꯄ ꯌꯥ ꯌꯥꯕꯅꯤꯀꯣꯅ ꯑꯃꯨꯛꯀ ꯍꯥꯏꯔꯛꯑꯦ ꯎ
ꯑꯗꯨꯅꯦ
ꯅꯍꯥꯟꯋꯥꯏꯅ ꯑꯩ ꯑꯩ ꯍꯥꯏꯈ꯭ꯔꯕꯅꯦ ꯅꯪꯅ ꯏꯟꯇꯔꯦꯁ ꯂꯩꯇꯕꯒꯤꯅꯦꯅ
ꯎꯝ
ꯑꯩꯗꯤ ꯍꯥꯏꯔꯛꯇ꯭ꯔꯣꯅ ꯃꯥꯁꯦ ꯌꯥꯝ ꯏꯟꯇꯔꯦꯁ ꯂꯩꯈ꯭ꯔꯦ ꯍꯧꯖꯤꯛꯇꯤ
ꯎꯝ
ꯃꯥꯕꯨ ꯅꯨꯡꯁꯤꯁꯨ ꯅꯨꯡꯁꯤꯌꯦ ꯑꯩꯉꯣꯟ ꯑꯩꯕꯨ ꯌꯥꯝ ꯁꯞꯄꯣꯔꯠꯁꯨ ꯇꯥꯎꯋꯦ
ꯇꯪꯈꯥꯏꯔꯥ
ꯀꯔꯤ
ꯍꯧꯖꯤꯛ ꯇꯪꯈꯥꯏ ꯇꯪꯈꯥꯏꯔ ꯑꯁꯤꯁꯨ
ꯎꯝ ꯅꯠꯇꯦ
ꯑꯣ
ꯒꯌ꯭ꯥꯟ ꯇꯥꯗꯦ
ꯄꯥꯏꯅꯤꯡꯗꯕ ꯑꯣꯏꯒꯦꯔꯅ ꯍꯥꯏꯒ ꯈꯟꯕꯅꯤꯗ ꯑꯅꯥꯎꯕꯁꯦ
ꯑꯝ ꯍꯣꯏ ꯑ ꯑꯣ ꯑꯣ ꯑ ꯍꯣꯏ ꯁꯨꯃꯥꯏꯅ ꯍꯣꯏ ꯁ ꯁꯨꯃꯥꯏꯅ ꯇꯧꯁꯦꯅ ꯑꯩꯅ ꯍꯥꯏꯔꯛꯄ ꯃꯉꯣꯟꯗ ꯀꯣ ꯑꯩ ꯇꯧꯕꯤꯒꯦ ꯑꯩꯈꯣꯏ ꯑꯅꯤꯒꯤ ꯍꯥꯔ ꯃꯥꯁꯦ ꯁꯨꯡꯇꯧ ꯇꯩꯗꯦꯕ ꯃꯇꯝꯒ ꯁꯥꯡꯗꯦ ꯀꯔꯤ ꯍꯥꯏꯁꯤꯔ ꯃꯣꯏꯗꯤ
ꯎꯝ
ꯁꯪꯗꯦꯅ ꯁꯪꯗꯦ ꯍꯥꯏꯕꯗꯣ ꯈꯪꯉꯦꯗꯅ
ꯎꯝ
ꯑꯗꯨ ꯑꯩꯅꯄꯥꯃꯨ ꯑꯗꯨꯗꯒꯤ ꯃꯥꯕꯨ ꯅꯨꯡꯁꯤꯌꯦ ꯅꯨꯡꯁꯤ
ꯃꯣꯏꯒꯤꯁꯨ ꯀꯅꯥꯅꯤꯅ
ꯍꯣꯏ ꯍꯣꯏ ꯌꯥꯝ ꯅꯨꯡꯁꯤꯕꯒꯤ ꯃꯥꯁꯨ ꯀꯔꯤ ꯍꯥꯏꯁꯤꯔꯥ ꯄꯩꯁꯥ ꯑꯗꯨꯝ ꯂꯩꯗꯕꯗꯣ ꯅꯨꯡꯁꯤꯌꯦꯅ ꯑꯩꯈꯣꯏꯗꯒꯤ ꯍꯦꯟꯅ ꯋꯥꯠꯄꯗꯣ ꯑꯗꯨꯒꯤ ꯁꯤꯌꯦ
ꯃꯥꯒꯤ ꯃꯄꯥꯗꯣ ꯀꯔꯤ ꯇꯧꯕ꯭ꯔꯥ ꯀꯣ
ꯈꯪꯗꯦ ꯃꯥ ꯀꯔꯤ ꯊꯕꯛ ꯇꯥꯎꯕ꯭ꯔꯥ ꯒꯌ꯭ꯥꯟ ꯇꯥꯗꯦ ꯑꯩꯁꯨ ꯃꯥꯏꯒꯨꯝꯕꯁꯦ
ꯎꯝ
ꯏꯁ ꯒꯤꯌꯥꯟ ꯇꯥꯗꯦ ꯑꯩꯈꯣꯏꯒꯤ ꯏꯃꯥꯟꯅꯕꯤꯗꯨꯗꯤ ꯐꯤꯒꯤꯗꯣ ꯅꯣꯏ
ꯎꯝ
ꯇꯧꯔꯥꯕꯣ
ꯍꯌꯦꯡ ꯑꯃꯨꯛ ꯑꯃꯨꯛ ꯈꯪꯔꯛꯀꯦ ꯍꯥꯏꯌꯦ ꯃꯥꯁꯨ ꯋꯥꯔꯤꯗ ꯂꯤꯕꯤꯒꯦ ꯃꯥꯅꯁꯨ ꯑꯩꯁꯨ ꯁꯦꯝꯕꯤꯕ ꯌꯥꯏꯌꯦ ꯁꯦꯞꯇꯦꯝꯕꯔ ꯑꯣꯛꯇꯣꯕꯔ ꯑꯗꯨꯋꯥꯏꯗꯤ ꯑꯩꯁꯨ ꯐꯤ ꯁꯥꯕ ꯍꯧꯒꯅꯤ ꯍꯥꯏꯌꯦ ꯑꯗꯨ ꯑꯣꯏꯔꯁꯨ ꯃꯥꯅꯥ ꯑꯩꯉꯣꯟ ꯍꯦꯟꯅ ꯍꯣꯏ ꯍꯦꯟꯅ ꯋꯥꯕꯒꯤ ꯅꯨꯡꯁꯤꯌꯦ ꯇꯥꯎꯕꯅꯤꯗꯅ ꯑꯩꯈꯣꯏꯁꯨ ꯌꯥꯝ ꯊꯨꯗ꯭ꯔꯁꯨ ꯗꯨ ꯌꯥꯏꯑꯦꯕ ꯈ꯭ꯔꯤꯁꯃꯥꯁꯀꯤ ꯃꯇꯨꯡꯗ ꯃꯃꯥꯡꯗ ꯂꯩꯔꯗꯤ ꯌꯥꯅꯤ
ꯍꯣꯏ ꯍꯣꯏ
ꯍꯧꯖꯤꯛꯀꯥꯟꯗꯤ ꯑꯗꯨꯝ ꯄꯥꯛ ꯀꯅꯗꯦꯅ ꯑꯩꯍꯣꯏꯗꯤ ꯄꯥꯏꯕꯗꯣ ꯈ꯭ꯔꯤꯁꯃꯥꯁꯀꯤ ꯉꯥꯛꯇꯥ
ꯒꯤꯐ ꯑꯣꯏꯅ ꯑꯗꯨꯝ ꯄꯤ ꯌꯥꯏꯌꯦꯅ ꯑꯗꯨꯅ ꯍꯦꯟꯅ ꯅꯨꯡꯉꯥꯏꯅꯤꯅ
ꯍꯦꯄꯤ ꯐꯥꯗꯔ ꯗꯧꯗꯗ ꯈꯟꯅꯤ ꯈꯟꯕꯅꯤ ꯑꯗꯨ ꯑꯣꯏꯔꯁꯨ ꯑꯩꯈꯣꯏꯁꯨ ꯂꯥꯏꯗꯕꯅꯤꯅ ꯎꯄꯥꯏ ꯂꯩꯇꯦ
ꯍꯣꯏ ꯍꯣꯏ ꯑꯁ ꯑꯩꯁꯨ ꯐꯅꯦꯛ ꯂꯥꯎꯅꯤꯡꯉꯦ
ꯂꯧꯕ ꯌꯥꯏꯑꯦ
ꯀꯔꯤ ꯐꯅꯦꯛ ꯑꯃꯗꯣ ꯀꯔꯤ ꯍꯥꯏꯁꯤꯔꯥ ꯎꯝ ꯍꯦꯡꯅꯟ ꯍꯥꯏꯕꯗꯣ ꯑꯩꯈꯣꯏꯅ
ꯎꯝ ꯍꯥꯏꯗꯤ ꯑꯁ ꯅꯪꯒꯤ ꯑꯣꯛꯄꯨꯏ ꯑꯣꯔꯤꯖꯤꯅꯦꯜꯒ ꯄꯥꯝꯕ
ꯎꯝ ꯑꯗꯨꯗꯤ ꯏꯃꯥꯅ ꯂꯩꯕꯤꯔꯦ ꯑꯩꯈꯣꯏ ꯑꯗꯨꯝ ꯂꯥꯩꯩꯌꯦꯗꯅ
ꯎꯝ ꯑꯩꯁꯦ ꯅꯦꯛꯁ ꯏꯌꯥꯔꯁꯦ ꯑꯗꯨ ꯒꯤ ꯄꯩꯁꯥ ꯂꯥꯛꯄꯒꯤ ꯏꯪꯀꯝ ꯂꯩꯔꯗꯤ ꯍꯣꯏ ꯃꯔꯨꯞ ꯇꯥꯎꯅꯤꯡꯕ
ꯍꯣꯏ ꯍꯣꯏ ꯐꯖꯩ ꯌꯦ
ꯎꯝ ꯃꯤ ꯃꯤ ꯇ ꯅꯤꯇꯔꯨꯛꯇꯔꯦꯠ ꯇꯔꯨꯛ ꯇꯔꯦꯠ ꯂꯩꯔꯥꯗꯤ ꯌꯥꯔꯦ
ꯃꯔꯨꯞꯇꯣ ꯎ ꯊꯥꯗ ꯌꯥꯝꯗ꯭ꯔꯗꯤ ꯀꯔꯤ ꯍꯥꯏꯁꯤꯔꯥ ꯑꯩꯁꯨ ꯌꯥꯎꯕ ꯌꯥꯔꯗꯤ ꯑꯗꯨꯝ ꯌꯥꯎꯕ ꯌꯥꯏ
ꯂꯤꯁꯤꯡ ꯇꯔꯦꯠ ꯇꯔꯦꯠ ꯅꯤꯄꯥꯜꯒꯨꯝꯕ ꯇꯥ
ꯑꯩꯈꯣꯏꯒꯤ ꯈꯔ ꯍꯣꯡꯉ ꯇꯧꯕꯤꯔꯗꯤ ꯑꯩꯈꯣꯏꯒꯤ ꯏꯃꯥꯟꯅꯕꯤꯅ ꯌꯥꯔꯗꯤ ꯐꯔꯅꯤꯀꯣ
ꯍꯣꯏ ꯑꯩꯅꯗꯤꯀꯣ ꯑꯩꯈꯣꯏꯒꯤ ꯃꯤꯗ ꯁꯦꯝꯍꯟꯅꯤꯡꯕ ꯑꯁꯤ ꯍꯣꯏꯅꯥꯗꯤ ꯍꯦꯟꯅ ꯐꯥꯏꯌꯦꯕ ꯃꯣꯏꯒꯤꯗꯤ ꯐꯖꯩ ꯍꯥꯏꯔꯁꯨ ꯈꯔ ꯋꯥꯠꯇꯤ ꯋꯥꯠꯄꯅꯦꯕ
ꯍꯣꯏ ꯍꯣꯏ ꯇꯥꯎꯋꯦ ꯇꯥꯎꯋꯦ ꯐꯤꯒꯨꯝꯕꯗꯤ ꯑꯗꯨꯝ ꯆꯞ ꯃꯥꯟꯅꯔꯝꯒꯅꯤꯀꯣ ꯑꯗꯨꯗꯤ
ꯐꯤꯗꯤ ꯍꯣꯏ ꯆꯞ ꯃꯅꯒꯅꯤ ꯑꯩꯈꯣꯏꯒꯤꯁꯨ ꯑꯗꯨꯝ ꯁꯤꯝꯄꯜ ꯇꯧꯋꯦꯅ ꯁꯤꯅꯤꯅꯦ ꯑꯃꯥꯒꯤꯗꯨꯁꯨ ꯑꯗꯨꯝ ꯄꯥꯎꯉ ꯂꯤꯁꯤꯡ ꯑꯍꯨꯝꯅꯦ ꯍꯥꯏꯌꯦ ꯃꯥꯒꯤꯗꯣ ꯃꯥꯁꯨ ꯊꯕꯛ ꯂꯩꯗꯕꯅꯤꯅ ꯃꯔꯛ ꯃꯔꯛꯇ ꯐꯤ ꯁꯥꯕ ꯃꯥꯜꯂꯦ
ꯑꯣ ꯑꯩꯈꯣꯏꯒꯤ ꯏꯃꯥꯟꯅꯕꯤꯁꯨ ꯁꯥꯕ ꯍꯥꯎꯕ ꯌꯥꯔꯕꯅꯤꯗ ꯍꯧꯖꯤꯛꯅ
ꯑꯗꯨ ꯑꯣꯏꯔꯁꯨ ꯃꯥꯁꯨ ꯂꯥꯏꯔꯤꯛ ꯄꯥꯅꯤꯡꯕꯅꯤꯅꯀꯣ
ꯍꯣꯏ ꯑꯗꯨꯒꯤ ꯑꯣꯏꯔꯝꯅꯦ ꯑꯗꯨ ꯑꯣꯏꯔꯁꯨ ꯀꯔꯤ ꯍꯥꯏꯁꯤꯔ ꯑꯗꯨꯝ ꯀꯨꯏꯅ ꯆꯠꯂꯁꯨ ꯂꯥꯏꯔꯤꯛꯁꯦ ꯇꯨꯝ ꯄꯥꯕꯁꯨ ꯅꯠꯇꯦꯗꯅ
ꯑꯣ
ꯑꯗꯨꯝ ꯃꯔꯥ ꯃꯔꯅꯥꯥ ꯕꯣꯔꯤꯡ ꯂꯤꯔꯤꯛꯁꯨ ꯑꯗꯨꯝ ꯄꯥꯋꯦ ꯕꯣꯔꯤꯡꯁꯨ ꯑꯗꯨꯝ ꯃꯔꯥ ꯃꯔꯅꯥꯛꯇ ꯐꯣꯟ ꯌꯦꯡꯕ ꯁꯔꯨꯛꯇꯤ ꯁꯨꯃꯥꯏꯅ ꯇꯥꯎꯕꯅ ꯐꯥꯏꯌꯦꯅ
ꯅꯨꯃꯤꯠꯇ ꯄꯨꯡ ꯑꯃ ꯑꯅꯤꯒꯨꯝꯕꯁꯨ ꯇꯥꯎꯔꯗꯤ ꯑꯗꯨꯝ ꯌꯥꯏ
ꯍꯣꯏ ꯌꯥꯏꯅ ꯑꯗꯨꯝ ꯂꯥꯏꯔꯦꯗꯤ ꯀ꯭ꯔꯤꯌꯥ ꯍꯥꯏ ꯁꯝꯅ
ꯃꯥꯅ ꯍꯥꯏꯕꯗꯣ ꯍꯥꯏꯕꯤꯌꯔ ꯅꯪꯒꯤꯗꯤ ꯁꯦꯝꯅꯤꯡꯗꯦ ꯑꯗꯣ ꯄꯤꯅꯤꯉꯥꯏ ꯃꯥꯟꯗꯦ ꯍꯥꯏꯌꯦ ꯄꯩꯁꯥ ꯑꯩꯅ ꯃꯉꯣꯟꯗꯗꯤ ꯂꯧꯔꯒ ꯆꯍꯤ ꯑꯅꯤ ꯑꯍꯨꯝꯒꯤ ꯃꯇꯨꯡꯗ ꯄꯤꯒꯦꯔ ꯈꯥꯟꯗ ꯍꯥꯏꯌꯦ ꯅꯀꯒ ꯃꯥꯁꯦ
ꯑꯗꯨꯒ ꯐꯅꯦꯛ ꯑꯃ ꯄꯥꯝꯕ ꯑꯃ ꯂꯥꯛꯑꯦ